ꯇꯥꯕꯤꯕ꯭ꯔꯥ ꯎꯝ ꯀꯩꯗꯧꯕꯤ ꯀꯩꯗꯧꯕꯤꯔꯝꯃꯤꯅꯣ
ꯑꯥ ꯁꯥꯅꯒ ꯁꯥꯕꯖꯤꯗ ꯉꯥꯍꯥꯛ ꯍꯤꯞꯁꯤꯔꯅ ꯍꯤꯞꯄꯝꯕꯅꯤ
ꯑꯣ ꯑꯃ ꯃꯨꯀꯥ ꯉꯥꯗꯣ ꯈꯪꯕꯤꯕ꯭ꯔꯥ
ꯑꯧ ꯈꯪꯖꯩ
ꯎꯝ ꯑꯗꯨꯗꯣ ꯑꯩꯗꯣ ꯊꯣꯡꯒꯦ ꯇꯧꯕꯅꯦꯕꯀꯣ
ꯑꯧ
ꯍꯩꯇ꯭ꯔꯦꯕ
ꯑꯧ
ꯑꯗꯣ ꯊꯣꯡꯕꯒꯤ ꯅꯤꯌꯣꯝꯒꯗꯤ ꯈꯪꯕ꯭ꯔꯥ
ꯍꯣꯏ ꯈꯪꯖꯩꯌꯦ
ꯑꯗꯣ ꯈꯤꯇꯪ ꯇꯥꯛꯄꯤꯕ ꯌꯥ ꯌꯥꯒꯗ꯭ꯔꯣ
ꯑꯣ ꯌꯥꯅꯤ ꯌꯥꯅꯤ
ꯑꯣ ꯍꯣꯏ ꯈꯤꯇꯪ ꯇꯥꯛꯄꯤꯔꯛꯑꯣ
ꯃꯨꯀꯥ ꯉꯥꯁꯦ ꯐ꯭ꯔꯦꯁ ꯐ꯭ꯔꯦꯁ ꯂꯩꯕꯤꯔꯨꯕ ꯅꯠꯇ꯭ꯔꯣ
ꯃꯥꯅꯦ ꯐ꯭ꯔꯦꯁꯅꯦ ꯑꯩꯈꯣꯏ ꯃꯅꯤꯡꯂꯣꯝꯗꯒꯤ ꯐꯥꯏꯌꯦꯅ
ꯑꯥꯎ
ꯏꯅꯥꯎꯄꯤ ꯢꯕꯅꯤ ꯊꯣꯛꯑꯒ ꯂꯩꯔꯨꯕ
ꯑꯧ
ꯑꯗꯨꯗꯣ ꯑꯗꯨ ꯆꯥꯅꯤꯡꯉꯛꯑꯕ ꯑꯗꯨꯕꯨ ꯊꯣꯡꯐꯝ ꯊꯣꯡꯅꯕꯗꯣ ꯍꯥꯏꯗꯤ ꯍꯩꯇ꯭ꯔꯕ ꯍꯥꯏ ꯇꯔꯦꯅꯦ ꯑꯩꯗꯣ ꯌꯨꯇ꯭ꯌꯨꯕꯇꯗꯤ ꯊꯤꯒꯦꯗꯤ ꯈꯜꯂꯝꯕꯅꯦꯕ
ꯑꯧ
ꯑꯗꯨꯗ ꯑꯗꯨꯝ ꯑꯗꯨꯝ ꯅꯪꯅ ꯇꯥꯛꯂꯛꯑꯁꯨ ꯌꯥꯏꯗꯅ
ꯌꯥꯏ
ꯑꯗꯨꯒꯤ ꯅꯪꯉꯣꯟꯗ ꯍꯪꯒꯦꯅ
ꯀꯩꯅꯣꯅꯦ ꯃꯨꯀꯥ ꯉꯥ ꯊꯣꯡꯕꯁꯦ ꯃꯥꯏ ꯄ꯭ꯔꯣꯁꯦꯁꯁꯦ ꯀꯩꯁꯨ ꯌꯥꯝ ꯂꯨꯕꯗꯤ ꯅꯠꯇꯦꯗ ꯃꯥꯁꯤꯁꯨ ꯇꯣꯏꯔꯗꯤ ꯍꯥꯎꯔꯣꯏꯗꯕ ꯉꯥꯅꯦꯕ
ꯎꯝ
ꯑꯥ ꯑꯗꯨꯗꯣ ꯀꯃꯥꯏꯅ ꯇꯧꯅꯤ ꯍꯥꯏ ꯀꯥꯟꯗ ꯑꯈꯣꯏꯒꯤ
ꯍꯣꯏ ꯃꯔꯣꯏ ꯃꯄꯥꯡ ꯍꯥꯏꯗꯤ ꯏꯟꯁꯥꯡ ꯊꯣꯡꯕꯗ ꯆꯪꯕ ꯃꯔꯣꯏ ꯃꯄꯥꯡ ꯁꯨꯝꯅꯁꯨ ꯍꯦꯟꯅ ꯈꯪꯕꯤꯔꯝ ꯅꯤꯀꯣ
ꯐꯦꯠ ꯁꯥꯡꯅ ꯑꯗꯨꯝ ꯍꯥꯏꯕꯤꯔꯛꯑꯣ ꯍꯥꯏꯗꯤ
ꯍꯣꯏ
ꯑꯍꯥꯟꯕꯅꯦꯕ ꯑꯩꯗꯣ ꯃꯨꯀꯥ ꯉꯥ ꯊꯣꯡꯗꯏꯁꯦ ꯈꯪꯗꯦꯕ
ꯃꯔꯣꯏ ꯃꯄꯥꯡ ꯍꯥꯏꯕꯗꯤ ꯑꯈꯣꯏꯒꯤ ꯁꯥ ꯃꯔꯣꯏ ꯁꯥ ꯃꯔꯣꯏꯁꯦ ꯁ꯭ꯋꯥꯏꯗꯗꯤ ꯑꯋꯥ ꯐꯗꯤꯒꯣꯝꯒ ꯍꯥꯏꯅꯩꯀꯣ
ꯑꯧ ꯑꯈꯣꯏꯁꯨ ꯁꯥ ꯃꯔꯣꯏꯁꯨ ꯑꯗꯨꯝ ꯍꯥꯏ ꯑꯋꯥ ꯐꯗꯤꯒꯣꯝꯁꯨ ꯑꯗꯨꯝ ꯍꯥꯏ ꯑꯅꯤꯃꯛ
ꯑꯣ ꯑꯗꯨꯃꯥꯏꯅ ꯁꯥꯃꯔꯣꯏꯁꯤꯃ ꯁꯦꯝꯕꯤꯔꯅꯤ ꯑꯗꯒꯤ ꯑꯥ ꯑꯥ ꯇꯤꯜꯍꯧ ꯆꯅꯝ ꯁꯤꯡ ꯑꯥ ꯃꯣꯔꯣꯛ ꯑꯗꯗꯥꯏꯅ ꯁꯦꯝꯕꯤꯔꯅꯤ ꯑꯗꯒꯤ ꯃꯆꯨ ꯀꯩꯀꯥꯁꯤꯁꯨ ꯑꯗꯨꯝ ꯗꯔꯀꯥꯔ ꯑꯣꯏꯅꯤ ꯍꯣꯔꯦꯟ ꯑꯗꯩ ꯑꯂꯨꯒꯨꯝꯕ ꯊꯥꯛꯅꯤꯡꯉꯒꯁꯨ ꯑꯂꯨ ꯑꯗꯨꯝ ꯍꯥꯞꯄ ꯀꯩꯁꯨ ꯀꯥꯏꯗꯦꯀꯣ
ꯃꯥꯒꯤ ꯄ꯭ꯔꯣꯁꯦꯁꯁꯦ ꯀꯩꯅꯣ ꯇꯧꯔꯅꯤ ꯑꯥ ꯊꯥꯎ ꯍꯥꯟꯅ ꯉꯧꯕꯤꯔꯅꯤꯀꯣ ꯊꯥꯎ ꯍꯥꯟꯅ ꯉꯧꯕꯤꯔꯅꯤ ꯑꯗꯨꯒ
ꯇ ꯇꯤꯜꯍꯧ ꯆꯅꯝ ꯁꯤꯡꯁꯦ ꯑꯍꯥꯟꯕꯗ ꯇꯤꯜꯍꯧꯁꯥꯅ ꯃꯨꯟꯅ ꯉꯧꯕꯤꯒꯗꯕꯅꯤ ꯇꯤꯜꯍꯧꯁꯦ ꯍꯥꯟꯅ ꯃꯨꯜꯂꯦ ꯍꯥꯏꯕ ꯀꯥꯟꯗ ꯀꯩꯅꯣ ꯆꯅꯝ ꯆꯅꯝꯁꯨ ꯃꯨꯜꯍꯟꯕꯤꯔꯅꯤ ꯆꯅꯝꯒꯤꯗꯤ ꯌꯥꯝ ꯀꯟꯅ ꯀꯥꯟꯅꯕ ꯌꯥꯗ꯭ꯔꯦ ꯍꯥꯏꯗꯤ ꯃꯩꯗ ꯁꯥꯔꯒꯗꯤ ꯌꯥꯝ ꯊꯨ ꯊꯨ ꯃꯨꯒꯟꯕꯅꯦꯕ ꯆꯅꯝꯗꯤ
ꯎꯝ ꯍꯥꯏꯗꯤ ꯇꯤꯜꯍꯧꯗꯣ ꯇꯤꯜꯍꯧꯗꯣ ꯀꯥꯔꯨꯝ ꯀꯥꯔꯨꯝ ꯇꯧꯕ ꯑꯣꯏꯗꯣꯏ ꯑꯗꯨꯔ ꯑꯣꯔ ꯈꯤꯇꯪ ꯃꯨꯟꯖꯜꯂꯛꯄ ꯑꯣꯏꯗꯣꯏꯔꯥ
ꯍꯣꯏ ꯃꯨꯟꯁꯤꯜꯂꯛꯄ ꯑꯣꯏꯗꯣꯏꯕ ꯈꯤꯇꯪ ꯃꯨꯟꯖꯜꯂꯛꯄ ꯇꯥꯏꯃꯤꯡꯗꯨꯗ ꯆꯅꯝ ꯍꯥꯞꯄꯤꯔꯅꯤ ꯆꯅꯝꯁꯨ ꯈꯤꯇꯪ ꯃꯨꯁꯤꯜꯂꯛ ꯄ ꯍꯥꯏꯗꯤ ꯀꯥꯗꯕꯤꯗꯀꯣ ꯑꯗꯒꯤ ꯈꯥꯃꯦꯟꯁꯤꯕ ꯍꯥꯞꯅꯤꯡꯉꯒꯁꯨ ꯑꯗꯨꯝ ꯍꯥꯞꯄꯤꯕ ꯀꯩꯁꯨ ꯀꯥꯏꯗꯦ ꯑꯥ ꯍꯣꯏ ꯈꯥꯃꯦꯟꯁꯤꯕꯗꯣ ꯍꯥꯞꯄꯦꯅ ꯈꯜꯂꯁꯤ ꯈꯥꯃꯦꯟꯁꯤꯃ ꯍꯥꯞ ꯇꯥꯔꯒꯗꯤ ꯄꯦꯁ ꯇꯥꯕ ꯀꯥꯏꯅ ꯍꯥꯏꯗꯤ ꯈꯥꯃꯦꯟꯁꯤꯟꯕ ꯃꯨꯜꯂꯒ ꯁꯦꯝꯕꯗꯣ ꯈꯥꯃꯦꯟꯁꯤꯕꯗꯣ ꯍꯣꯏ ꯑꯗꯨꯃꯥꯏꯅ ꯁꯦꯝꯕꯤꯔꯅꯤ ꯑꯗꯨꯒ ꯃꯔꯣꯏ ꯍꯥꯞꯄꯤꯔꯅꯤ ꯑꯗꯨꯗꯒꯤ ꯖꯤꯔꯥ ꯃꯆꯜ ꯈꯔ ꯆꯥꯏꯁꯤꯟꯕꯤꯔꯅꯤ ꯑꯗꯨꯒ ꯃꯨꯀ ꯉꯥꯗꯣ ꯍꯥꯞꯄꯣ ꯑꯗꯨꯒ ꯉꯧꯕꯤꯔꯣ
ꯍꯥꯏꯗꯤ ꯃꯨꯀꯥ ꯉꯥꯗꯣ ꯑꯍꯤꯡꯕ ꯍꯥꯞꯄꯤꯗꯔꯣ ꯇꯥꯎꯊꯣꯛꯑꯒ ꯍꯥꯞꯇꯔꯣ
ꯍꯣꯏ ꯑꯅꯤꯃꯛ ꯇꯣꯉꯥꯟ ꯇꯣꯉꯥꯟꯅ ꯗꯥꯏꯅ ꯍꯥꯏꯗꯤ ꯃꯣꯏꯁꯨ ꯉꯥ ꯑꯇꯥꯎꯕ ꯊꯣꯡꯕ ꯑꯗꯒꯤ ꯉꯥ ꯑꯇꯦꯛꯄ ꯊꯣꯡꯕ ꯂꯩꯕ ꯑꯗꯨꯃꯥꯏꯅ ꯃꯨꯀꯥꯡꯉꯥꯡꯈꯩꯁꯨ ꯑꯗꯨꯃꯥꯏꯅ ꯊꯣꯡꯉꯒ ꯆꯥꯕ ꯀꯩꯁꯨ ꯀꯥꯏꯗꯦ
ꯑꯣ ꯑꯗꯨꯗꯤ ꯀꯩꯅꯣ ꯑꯇꯥꯎ ꯑꯇꯦꯛꯄ ꯌꯥꯅꯤ ꯍꯥꯏꯕꯤꯔꯛꯑꯣ
ꯍꯣꯏ ꯑꯇꯦꯛꯄ ꯍꯥꯏꯖꯔꯛꯀꯦ ꯑꯇꯦꯛꯄꯁꯦ ꯃꯨꯀꯥ ꯉꯥ ꯇꯦꯛꯄꯁꯦ ꯍꯥꯞꯆꯤꯟꯕꯤꯔꯅꯤ ꯍꯥꯞꯂꯕ ꯃꯇꯨꯡꯗ ꯍꯥꯏꯗꯤ ꯃꯔꯩ ꯃꯨꯟꯅ ꯉꯧꯕꯤꯔꯅꯤ ꯌꯥꯝ ꯀꯟꯅꯗꯤ ꯑꯣꯠꯄ ꯌꯥ ꯗꯦ ꯇꯣꯏ ꯇꯣꯏꯗꯅꯕꯀꯣ
ꯎꯝ
ꯀꯥ ꯍꯦꯟꯅꯗꯤ ꯑꯣꯠꯄꯤꯔ ꯑꯣꯠ ꯑꯣꯠ ꯑꯣꯠꯄꯤꯔꯔꯣꯏ ꯇꯣꯏꯗꯅꯕ ꯑꯗꯨꯒ ꯌꯥꯝ ꯀꯨꯏꯅ ꯑꯣꯠꯄꯤꯗꯕꯤꯗ ꯑꯗꯨꯝ ꯈꯤꯇꯪ ꯈꯤꯇꯪ ꯍꯥꯏꯗꯤ ꯑꯩꯈꯣꯏꯒꯤ ꯃꯔꯨ ꯃꯔꯨ ꯃꯔꯥꯡ ꯇꯤꯜꯍꯧ ꯆꯅꯝ ꯑꯗꯨꯒꯤ ꯃꯍꯥꯎꯁꯤꯡꯗꯣ ꯉꯥꯗ ꯍꯥꯏꯗꯤ ꯆꯪꯕ ꯍꯧꯔꯝꯃꯅꯤ ꯆꯪꯉꯅꯤ ꯍꯥꯏꯕꯒꯤ ꯇꯥꯏꯃꯤꯡꯗꯨꯗ ꯏꯁꯤꯡ ꯍꯥꯞꯄꯤꯔꯅꯤ ꯏꯁꯤꯡ ꯁꯧꯍꯜꯂꯅꯤ ꯏꯁꯤꯡ ꯁꯧꯔꯕ ꯃꯇꯨꯡꯗ ꯏꯁꯤꯡ ꯁꯧ ꯏꯁꯤꯡ ꯍꯥꯞꯄꯒ ꯏꯁꯤꯡ ꯁꯧꯔꯛꯑꯀꯥꯟꯗ ꯃꯣꯔꯣꯛ ꯃꯆꯨ ꯑꯗꯒꯤ ꯑꯩꯈꯣꯏ ꯍꯥꯏꯗꯤ ꯃꯨꯀꯥ ꯉꯥ ꯊꯣꯡꯕꯗꯨꯗꯤ ꯍꯤꯡ ꯍꯥꯞꯄ ꯀꯩꯁꯨ ꯀꯥꯏꯗꯦꯀꯣ ꯍꯥꯏꯗꯤ ꯑꯍꯤꯡ ꯃꯅꯝ ꯅꯝꯅꯤ ꯀꯥꯏꯅ ꯈꯟꯖꯔꯒꯗꯤ ꯍꯤꯡ ꯍꯥꯞꯄ ꯀꯩꯁꯨ ꯀꯥꯏꯗꯦ
ꯑꯣꯏ ꯑꯗꯨꯗꯒꯤ ꯃꯤꯠ ꯃꯁꯂꯥ ꯄꯥꯝꯖꯔꯒꯁꯨ ꯃꯤꯠ ꯃꯁꯂꯥ ꯍꯥꯞꯄ ꯀꯩꯁꯨ ꯀꯥꯏꯗꯦ ꯃꯣꯔꯣꯛ ꯃꯆꯨ ꯍꯥꯞꯄ ꯀꯩꯁꯨ ꯀꯥꯏꯗꯦ ꯑꯣ ꯃꯣꯔꯣꯛ ꯃꯆꯨ ꯀꯩꯀꯥꯗꯤ ꯌꯥꯝ ꯍꯥꯞꯄ ꯅꯨꯡꯉꯥꯏꯇꯕꯅꯦ ꯄꯨꯛ ꯌꯥꯝ ꯅꯨꯡꯉꯥꯏꯇꯕꯅꯦꯕ
ꯍꯥꯏꯗꯤ ꯃꯣꯔꯣꯛ ꯃꯆꯨ ꯑꯃ ꯄꯦꯛꯀꯦꯠ ꯂꯥꯛꯄꯗꯣ
ꯄꯥꯎꯗꯔꯒ ꯍꯥꯏꯕꯗꯣ
ꯑꯣ ꯑꯗꯨꯗꯤ ꯑꯩ ꯌꯨꯝꯗ ꯁꯦꯝꯖꯕꯗꯤꯀꯨꯝꯕꯗꯤ ꯀꯦꯝ ꯀꯥꯏꯗꯦꯀꯣ
ꯃꯣꯔꯣꯛ ꯑꯥ ꯑꯗꯨꯗꯨꯅ ꯃꯣꯔꯣꯛ ꯑꯁꯨꯕꯗꯣ ꯅꯠꯇ꯭ꯔꯣ
ꯎꯝ
ꯍꯣꯏ ꯑꯗꯨꯗ ꯃꯣꯔꯣꯛ ꯑꯁꯨꯕ ꯈꯣꯠꯄ ꯍꯥꯞꯄ ꯀꯩꯁꯨ ꯀꯥꯏꯗꯦ ꯍꯣꯏꯗꯤ ꯍꯥꯏꯗꯤ ꯎꯃꯣꯔꯣꯛ ꯄꯥꯝꯖꯒꯅ ꯎ ꯎ ꯝꯣꯔꯣꯛ ꯍꯥꯞꯄ ꯀꯩꯁꯨ ꯀꯥꯏꯗꯦ
ꯑꯗ ꯑꯗꯒꯤ ꯃꯣꯔꯣꯛ ꯑꯁꯨꯕ ꯍꯥꯞꯄ ꯌꯦꯂꯥꯡ ꯃꯣꯔꯣꯛ ꯀꯩꯀꯥ ꯂꯩ ꯑꯗꯨꯃꯥꯏꯅ ꯑꯄꯥꯝꯕ ꯃꯣꯔꯣꯛ ꯍꯥꯞꯄ ꯀꯩꯁꯨ ꯀꯥꯏꯗꯦ ꯆꯥꯅꯤꯡ ꯆꯥꯅꯤꯡꯕ ꯍꯥꯏꯗꯤ ꯑꯄꯥꯝꯕꯩ ꯃꯈꯥ ꯄꯣꯜꯂꯦꯕ
ꯑꯣ ꯍꯣꯏ
ꯑꯗꯨꯃꯥꯏꯅ ꯇꯧꯔꯅꯤ ꯑꯗꯨꯒ
ꯏꯟꯖꯥꯡꯗꯣ ꯃꯍꯤꯗꯣ ꯃꯔ ꯃꯔ ꯍꯥꯏꯔꯞ ꯃꯨꯟꯖꯜꯂꯛꯑꯦ ꯍꯥꯏꯕꯒꯤ ꯍꯥꯏ ꯍꯥꯏꯗꯤ ꯄꯠ ꯏꯁꯤꯡꯁꯦ ꯑꯩꯈꯣꯏꯅ ꯍꯥꯞꯄꯀꯥꯟꯗ ꯆꯥꯡꯁꯦ ꯌꯦꯡꯉꯒ ꯍꯦꯜꯂꯞ ꯑꯗꯨꯝ ꯍꯥꯞꯄꯤꯀꯣ ꯑꯗꯨꯒ ꯏꯁꯤꯡꯁꯦ ꯁꯧꯍꯜꯂꯒ ꯀꯪꯊꯔꯛꯄꯒꯤ ꯇꯥꯏꯃꯤꯡꯖꯦ ꯃꯨꯜꯂꯤ ꯃꯨꯟꯗꯦꯁꯦ ꯑꯗꯨꯝ ꯃꯍꯤꯗ ꯌꯦꯡꯕꯗ ꯑꯗꯨꯝ ꯈꯪꯕꯁꯨ ꯂꯩꯗꯅ ꯅꯪ ꯅꯪꯒ ꯂꯥꯎꯁꯤꯜꯂꯛꯄ ꯌꯦꯡꯕ ꯌꯥꯝ ꯅꯨꯡꯉꯥꯏꯈꯠꯂꯛꯄ ꯇꯥꯏꯃꯤꯡ ꯑꯃ ꯂꯩꯕꯅꯦꯕ ꯑꯗꯨꯀꯥꯟꯗ ꯊꯨꯝ ꯆꯥꯏꯁꯤꯟꯕꯤꯔꯅꯤ ꯑꯗꯨꯗꯒꯤ ꯑꯋꯥ ꯐꯗꯤꯒꯣꯝ ꯍꯥꯏꯅ ꯑꯋꯥ ꯐꯗꯤꯒꯣꯝ ꯅꯠꯇꯕ ꯐꯗꯤꯒꯣꯝꯗꯣ
ꯎꯝ ꯈꯡꯉꯦ ꯈꯡꯉꯦ
ꯑꯣ ꯑꯗꯨꯗꯨꯅ ꯑꯃꯨꯛ ꯂꯣꯏꯕꯒꯤ ꯂꯣꯏꯕꯒꯤ ꯇꯥꯏꯃꯤꯡ ꯂꯣꯏꯕꯒꯤ ꯂꯣꯏꯔꯒ ꯉꯥꯏꯍꯥꯛ ꯍꯥꯏꯗꯤ ꯍꯦꯛ ꯂꯣꯏꯕꯒ ꯍꯦꯟꯖꯥꯡ ꯥꯑꯦꯟꯖꯥꯡꯗꯤ ꯂꯣꯏꯕꯒ ꯊꯥꯡꯗꯔꯒ ꯀꯩꯁꯨ ꯆꯥꯟꯅꯗꯦ
ꯎꯝ ꯆꯅꯗꯦ
ꯑꯗꯨꯗꯥꯏꯅ ꯂꯣꯏꯕꯒꯤ ꯇꯥꯏꯃꯤꯡꯁꯤꯗ ꯐꯗꯤꯒꯣꯝꯗꯣ ꯍꯥꯞꯄꯒ ꯉꯥꯏꯍꯥꯛ ꯀꯨꯞꯁꯜꯂ ꯊꯝꯕꯤꯔꯝꯃꯅꯤ ꯑꯗꯨ ꯑꯃꯨꯛ ꯐꯗꯤꯒꯣꯝꯅ ꯃꯊꯟꯇ ꯄꯠꯊꯖꯔꯒ ꯃꯅꯝꯗꯣ ꯑꯗꯨꯝ ꯅꯤꯜꯂꯒ ꯂꯩꯔꯅꯤ ꯐꯗꯤꯒꯣꯝꯒꯤ
ꯎꯝ
ꯑꯗꯨꯃꯥꯏꯅ ꯇꯧꯗꯅ ꯎꯝ
ꯑꯗꯨꯒ ꯇꯥꯎꯔꯒ ꯊꯣꯡꯕꯗꯤ
ꯇꯥꯎꯔꯒ ꯊꯣꯡꯕꯁꯨ ꯄ꯭ꯔꯣꯁꯦꯁꯁꯦ ꯏꯈꯦꯟ ꯈꯦꯠꯅꯕ ꯅꯠ ꯇꯦ ꯃꯨꯀꯉꯥꯁꯦ ꯇꯥꯎꯔꯒ ꯊꯣꯡꯕꯁꯤꯅ ꯑꯃꯨꯛ ꯑ ꯉꯁꯥꯏ ꯆꯪꯉꯤꯕ ꯃꯆꯜ ꯑꯗꯨꯃꯥꯏꯅ ꯑ ꯁꯥ ꯃꯔꯣꯏ ꯐꯗꯤꯒꯣꯝ ꯈꯥꯃꯦꯟꯑꯁꯤꯟꯕ ꯍꯥꯞꯄ ꯀꯩꯁꯨ ꯀꯥꯏꯗꯦ ꯑꯗꯨꯗꯒꯤ ꯑꯥꯂꯨ ꯑꯗꯨꯗꯒꯤ ꯇꯤꯜꯍꯧ ꯆꯅꯝ ꯃꯣꯔꯣꯛ ꯃꯆꯨ ꯑꯗꯨꯃꯥꯏꯅ ꯑꯗꯨꯝ ꯁꯦꯝꯕꯤꯔꯅꯤ ꯆꯪꯒ ꯍꯥꯏꯗꯤ ꯑꯩꯈꯣꯏꯅ ꯇꯤꯜꯍꯧ ꯆ ꯑ ꯇꯤꯜꯍꯧ ꯆꯅꯝꯁꯤꯗꯤ ꯑꯗꯨꯝ ꯁꯣꯏꯗ꯭ꯔꯦ
ꯐꯗꯤꯒꯣꯝꯁꯨ ꯍꯥꯞꯄꯤꯔꯣ ꯁꯥ ꯃꯔꯣꯏꯁꯨ ꯍꯥꯞ ꯁꯦꯝꯕꯤꯔꯣ ꯑꯗꯨꯒ ꯑ ꯉꯁꯥꯏ ꯍꯥꯏꯗꯤ ꯊꯥꯎ ꯉꯧꯕ ꯍꯧꯔꯛꯄꯗꯒꯤ ꯑꯗꯨꯝ ꯇꯤꯜꯍꯧ ꯆꯅꯝ ꯇꯤꯜꯍꯧ ꯆꯅꯝ ꯍꯥꯞ ꯑ ꯇꯤꯜꯍꯧ ꯆꯅꯝ ꯃꯨꯟꯅ ꯉꯧꯕꯤꯔꯅꯤ ꯑꯗꯨꯗꯒꯤ ꯑ ꯁꯥꯃꯔꯣꯏ ꯑꯗꯨꯗꯒꯤ ꯈꯥꯃꯦꯟ ꯑꯁꯤꯟꯕ ꯑꯗꯨꯝ ꯍꯥꯏ ꯃꯨꯟꯅ ꯉꯧꯕꯤꯔꯅꯤ
ꯎꯝ
ꯍꯥꯏꯗꯤ ꯈꯥꯃꯦꯟ ꯑꯁꯤꯟꯕ ꯃꯨꯟꯁꯤꯜꯂꯛꯄꯒꯤ ꯃꯊꯟꯗ ꯍꯥꯏꯗꯤ ꯈꯤꯇꯪ ꯅꯝꯕꯗ ꯑ ꯐꯦ ꯐꯦ ꯄꯦꯊꯣꯛꯑꯒ ꯑꯗꯨꯝ ꯍꯥꯏꯗꯤ ꯑ ꯀꯩꯅꯣꯒꯤ ꯇꯥꯏꯞꯇ ꯇꯧꯔꯛꯄ ꯌꯥꯎꯕꯅꯦꯕ ꯑ ꯑꯩꯈꯣꯏꯒꯤ ꯀꯦꯠꯆꯞ ꯍꯥꯏꯒꯗ꯭ꯔꯥ ꯀꯩ ꯍꯥꯏꯗꯣꯏꯅꯣ ꯑꯃ
ꯅꯪ ꯅꯪ ꯂꯧꯁꯤꯜꯂꯛꯄ ꯍꯥꯏꯇꯥꯔꯦ
ꯍꯣꯏ ꯇꯣꯃꯦꯇꯣ ꯁꯣꯁ ꯃꯥꯜꯂꯛꯄꯗꯣ ꯑꯗꯨ ꯑꯗꯨꯀꯥꯟꯒꯤ ꯑꯗꯨꯗ ꯁꯥ ꯍꯥꯏꯗꯤ ꯑꯩꯈꯣꯏꯒꯤ ꯃꯨꯀ ꯉꯥ ꯑꯇꯥꯎꯕꯗꯣ ꯍꯥꯞꯄꯤꯔꯅꯤ ꯍꯥꯞꯄꯤꯔꯒ ꯃꯔꯩ ꯃꯨꯟꯅ ꯉꯧꯕꯤꯔꯅꯤ ꯑꯗꯒꯤ ꯃꯃꯨꯟ ꯃꯨꯟꯖꯤꯜꯂꯛꯑꯦ ꯍꯥꯏꯕ ꯇꯥꯏꯃꯤꯡ ꯑꯗꯨꯋꯥꯏꯗ ꯑ ꯏꯁꯤꯡ ꯍꯥꯞꯄꯤꯔꯅꯤ ꯏꯁꯤꯡꯁꯦ ꯑꯩꯈꯣꯏꯅ ꯌꯥꯝ ꯀꯨꯏꯅ ꯂꯣꯟꯕ ꯄꯥꯝꯗ꯭ꯔꯒꯗꯤ ꯏꯁꯤꯡ ꯁꯥꯍꯟꯕ ꯌꯥꯏꯀꯣ ꯇꯣꯉꯥꯟꯅ ꯁꯥꯍꯜꯂꯒ ꯑꯁꯥꯕ ꯑꯗꯨꯝ ꯍꯥꯞꯄꯤꯕ ꯀꯩꯁꯨ ꯀꯥꯏꯗꯦ ꯑ ꯑꯁꯥꯕ ꯍꯥꯞꯄꯅ ꯊꯨꯅ ꯊꯨꯅ ꯍꯥꯏꯗꯤ ꯁꯧꯒꯠꯄ ꯊꯨꯏꯌꯦꯕ
ꯑꯣ
ꯑꯗꯨꯃꯥꯏꯅ ꯍꯥꯠꯄꯤꯔꯅꯤ ꯏꯁꯤꯡꯗꯣ ꯁꯧꯍꯟꯕꯤꯔꯅꯤ
ꯑꯗꯨꯒ ꯀꯩꯅꯣ ꯑ ꯏꯁꯤꯡ ꯁꯧꯍꯜꯂꯅꯤ ꯃꯣꯔꯣꯛ ꯍꯥꯞꯄꯤꯔꯅꯤ ꯑꯗꯒꯤ ꯍꯥꯢ ꯇꯤꯜꯍꯧ ꯆꯅꯝ ꯈꯔ ꯍꯥꯏꯗꯤ ꯂꯣꯏꯔꯝ ꯂꯣꯢꯔꯝꯗꯣꯏ ꯇꯥꯏꯃꯤꯡꯗꯨꯗ ꯇꯤꯜꯍꯧꯗꯤ ꯆꯥꯏꯗ꯭ꯔꯁꯨ ꯌꯥꯔꯦ ꯆꯅꯝꯒ ꯁꯤꯡꯒ ꯆꯥꯏꯕꯤꯔꯅꯤ ꯑꯗꯨꯒ ꯃꯨꯜꯂꯦ ꯍꯥꯏꯗꯤ ꯃꯨꯜꯂꯦ ꯍꯥꯏꯕꯒꯤ ꯃꯊꯥꯡꯗ ꯍꯥꯏꯗꯤ ꯃꯩꯁꯦ ꯃꯨꯠꯊꯠꯄ ꯌꯥꯔꯦ ꯍꯥꯏꯕꯒꯤ ꯇꯥꯏꯃꯤꯡꯁꯤꯗ ꯑꯥ ꯐꯗꯤꯒꯣꯝꯖꯦ ꯑꯃꯨꯛ ꯍꯥꯞꯄꯤꯗꯣꯏꯅꯦꯕ
ꯎꯝ ꯑꯗꯨꯝ ꯍꯥꯏꯗꯤ ꯆꯞ ꯃꯥꯟꯅꯩꯅꯦꯀꯣ
ꯍꯣꯏ ꯆꯞ ꯃꯥꯟꯅꯩ
ꯗꯤ ꯉꯁꯥꯏꯒꯤ ꯈꯨꯊꯣꯡꯗꯨꯒ ꯑꯃꯗꯨꯅ ꯈꯤꯇꯪ ꯇꯥꯎꯔ ꯊꯣꯡꯕꯩ ꯋꯥꯅꯦꯕꯥ
ꯍꯣꯏ
ꯑꯗꯣ ꯀꯔꯝꯕꯅꯗꯤ ꯍꯦꯟꯅ ꯍꯥꯎꯒꯦ ꯑꯩꯗꯤ ꯑꯍꯥꯎꯕꯗ ꯊꯣꯡꯅꯤꯡꯉꯦ
ꯎꯝ ꯀꯩꯅꯣ ꯑꯇꯦꯛꯄ ꯆꯥꯕ ꯍꯩꯅꯗꯕ ꯂꯩꯗꯅ ꯍꯥꯏꯗꯤ ꯑꯗꯨꯒꯨꯝꯕꯗꯅ ꯑꯉꯧꯕꯅ ꯍꯥꯎꯔꯅꯤ ꯑꯇꯦꯛꯄ ꯍꯥꯏꯗꯤ ꯉꯥ ꯑꯇꯦꯛꯄ ꯁꯨꯝ ꯄꯥꯝꯖꯕ ꯀꯥꯡꯕꯨꯗꯗꯤ ꯑꯇꯦꯛꯄꯅꯗꯤ ꯍꯦꯟꯅ ꯍꯥꯎ ꯍꯥꯎꯋꯦ ꯑꯩꯒꯤ ꯃꯣꯠꯇꯗꯤ ꯑꯇꯦꯛꯄꯅ ꯍꯥꯎꯋꯦ
ꯑꯣ ꯑꯗꯨ ꯑꯩ ꯍꯣꯔꯦꯟ ꯊꯣꯡꯉꯒꯦ ꯑꯗꯨꯃꯥꯏꯅ
ꯍꯣꯏ ꯑꯗꯨ ꯃꯨꯀꯥ ꯉꯥꯗꯣ ꯍꯧꯖꯤꯛ ꯃꯇꯝ ꯍꯥꯏꯗꯤ ꯃꯨꯀꯥ ꯉꯥꯒꯤ ꯃꯇꯝ ꯃꯇꯝꯖꯦ ꯏꯊꯝꯊꯥꯗꯅ ꯃꯨꯛꯀꯥꯉꯥꯖꯦ ꯍꯥꯎꯕ ꯍꯦꯟꯕꯅꯦꯕꯥ
ꯎꯝ
ꯑꯗꯨꯅ ꯀꯥꯂꯦꯟꯒꯨꯝꯕꯗ ꯆꯥꯕ ꯃꯨꯀꯥ ꯉꯥꯁꯤꯅ ꯃꯕꯨꯛꯁꯦ ꯃꯦꯠꯊꯣꯛꯄꯤꯗꯨꯕ
ꯀꯩꯒꯤꯅꯣ
ꯑꯥ ꯈꯥꯗꯅꯕ
ꯈꯥꯕ꯭ꯔꯥ
ꯍꯣꯏ ꯈꯥꯕ ꯌꯥꯎꯌꯤ ꯑꯗꯣ ꯍꯥꯏꯗꯤ ꯐꯨꯝꯗꯒꯤ ꯂꯥꯡꯗꯒꯤ ꯍꯥꯏꯗꯤ ꯂꯩꯗꯅ ꯐꯥꯕꯖꯦ ꯈꯨꯐꯥ ꯃꯥꯟꯗꯦ ꯏꯟꯗ ꯏꯟꯗ ꯐꯥꯕ ꯉꯥ ꯑꯗꯒꯤ ꯂꯥꯡꯗ ꯐꯥꯕ ꯉꯥ ꯍꯥꯏꯅ ꯂꯩꯌꯦꯕꯀꯣ ꯃꯨꯀꯥ ꯉꯥꯖꯦ ꯂꯥꯡꯗ ꯐꯥꯕ ꯑꯣꯏꯇꯥꯔꯒꯗꯤ ꯈꯔ ꯈꯥꯔꯞ ꯆꯠꯂꯦꯕ ꯑꯗꯨꯒ ꯏꯟꯒꯨꯝꯕ ꯍꯥꯏꯗꯤ ꯑꯈꯣꯏꯅ ꯐꯨꯝ ꯅꯝꯕꯒꯨꯝꯕ ꯑꯗꯨꯝꯕꯗ ꯐꯥꯕ ꯉꯥꯖꯤꯅ ꯑꯥ ꯈꯥꯗꯦ ꯑꯗꯥꯏꯅ ꯂꯩ
ꯑꯣ ꯑꯈꯣꯏꯁꯦ ꯏꯟꯗ ꯐꯥꯕꯗꯤ ꯑꯣꯏꯗꯣꯏꯅꯦ
ꯑꯣ ꯑꯗꯨ ꯑꯣꯏꯔꯒꯗꯤ ꯃꯦꯠꯊꯣꯛꯇ꯭ꯔꯖꯨ ꯀꯩꯁꯨ ꯀꯥꯏꯗꯦ
ꯑꯣ ꯀꯩꯅꯣꯅ ꯂꯥꯡꯗ ꯐꯥꯕꯗꯨꯅ ꯈꯥꯔꯤꯗꯣ ꯀꯩꯒꯤ ꯑꯣꯏꯗꯣꯏꯅꯣ
ꯑꯩꯅ ꯈꯟꯕꯗ ꯃꯣꯏꯖꯦ ꯑꯍꯤꯡ ꯑꯃ ꯏꯁꯤꯡ ꯃꯅꯨꯡꯗ ꯂꯦꯟꯗꯣꯏꯅꯦꯕ ꯑꯗꯨꯝ ꯁꯤꯔꯒ ꯂꯦꯟꯕꯖꯨ ꯌꯥꯎꯌꯤ ꯁꯤ ꯗꯕꯤ ꯂꯩꯔꯝꯕꯖꯨ ꯌꯥꯎꯏ ꯑꯗꯨꯗꯨꯅ ꯑꯣꯏꯗꯧ ꯃꯥꯜꯂꯦ ꯍꯥꯏꯗꯤ ꯃꯣꯏꯖꯦ ꯐ꯭ꯔꯦꯁ ꯑꯣꯏꯔꯒꯖꯨ ꯏꯁꯤꯡꯗ ꯅꯣꯡꯃ ꯂꯦꯜꯂꯨꯔꯕꯅꯦꯕ
ꯎꯝ
ꯑꯗꯨꯒꯤ ꯑꯣꯏꯗꯧꯕ ꯃꯥꯜꯂꯤ ꯑꯃꯖꯤꯅ ꯍꯥꯏꯗꯤ ꯏꯟꯗ ꯏꯟꯗ ꯐꯥꯕꯖꯤꯅ ꯃꯨꯛ ꯐ꯭ꯔꯦꯁꯇ ꯍꯥꯏꯗꯤ ꯄꯤꯗꯤꯡ ꯄꯤꯗꯤꯡ ꯄꯤꯗꯤꯡ ꯆꯣꯡꯉ ꯐꯥꯔꯛꯀꯗꯣꯏꯅꯦꯕ ꯑꯗꯨꯒ ꯄꯨꯈꯠꯂꯛꯀꯗꯕꯅꯦꯕ ꯑꯃꯖꯤꯅ ꯄꯤꯗꯤꯡ ꯄꯤꯗꯤꯡ ꯆꯣꯡꯉꯝꯕ ꯄꯣꯠꯇꯣ ꯁꯨꯝ ꯐꯥꯖꯤꯜꯂ ꯊꯝꯃꯛꯄꯒꯤ ꯂꯦꯡꯉꯝꯃꯛꯇꯕꯒꯤ ꯁꯤ ꯁꯤꯈꯤꯕ ꯈꯣꯠꯈꯤꯕ ꯌꯥꯎꯕꯗꯣ
ꯑꯣ ꯐꯤꯗꯤꯡ ꯐꯤꯗꯤꯡ ꯆꯣꯡꯉꯝꯕꯗꯣ ꯇꯣꯛꯈꯤꯕꯒꯤ ꯈꯥꯕ
ꯍꯣ ꯍꯣꯏ ꯍꯣꯏ ꯃꯁꯥꯒꯤ ꯃꯁꯥꯒꯤ ꯕ꯭ꯂꯠ ꯄꯦꯁꯔ ꯃꯌꯥꯝꯗꯣ ꯐꯪꯁꯟ ꯑꯝꯇ ꯇꯧꯗꯕꯤ ꯂꯩꯔꯛꯑꯕꯅꯤꯅꯥ ꯍꯨꯝ ꯍꯨꯝ
ꯗꯤ ꯍꯥꯎꯕꯖꯨ ꯐꯤꯗꯤꯡ ꯐꯤꯗꯤꯡꯒ ꯆꯣꯡꯕꯅꯗꯤ ꯍꯥꯎꯕ ꯍꯦꯜꯂꯅꯤ ꯑꯗꯨꯗꯤ
ꯆꯣꯡꯕꯅꯗꯤ ꯍꯥꯎꯕ ꯍꯦꯜꯂꯤ
ꯍꯥꯏꯗꯤ ꯕ꯭ꯂꯠ ꯚꯦꯁꯦꯟꯗꯦ ꯐꯪꯁꯟ ꯈꯔ ꯇꯧꯔꯤꯕꯅꯤꯅꯀꯣ ꯍꯨ ꯍ ꯍ ꯑꯗꯨ ꯇꯥꯔꯦ
ꯇꯥꯔꯦ
ꯑ ꯊꯕꯛꯁꯨ ꯆꯤꯟꯕ ꯃꯥꯜꯂꯤ
ꯎꯝ
ꯀꯩꯇꯧꯔꯤꯅꯣ
ꯑꯩꯖꯦ ꯀꯩꯅꯣꯝꯃ ꯁꯨꯝ ꯌꯦꯡꯖꯤꯜꯂꯝꯕꯅꯦ
ꯎꯝ ꯆꯤꯟꯕꯁꯤꯗ ꯑꯩꯅ ꯑꯃꯨꯛ ꯇꯥꯛꯍꯜꯂ ꯂꯩꯔꯦ
ꯑ ꯑꯩꯅ ꯍꯪꯖꯅꯤꯡꯉꯤꯁꯤꯅ ꯁꯣꯝꯁꯦ ꯀꯩꯗꯧꯕꯤꯔꯤꯅꯣ ꯂꯥꯏꯔꯤꯛ ꯂꯥꯏꯁꯨ ꯄꯥꯕ ꯃꯥꯜꯂꯦ
ꯄꯗꯦꯗ ꯑꯩꯗꯤ ꯉꯥ ꯊꯣꯡꯅꯕꯒꯤ ꯅꯪꯉꯣꯟꯗ ꯍꯪꯁꯤꯔ ꯃꯤꯉꯣꯟꯗ ꯍꯪꯁꯤꯔ ꯇꯧꯔꯝꯕ